ꯉꯁꯥꯏꯒꯤꯗꯣ ꯀꯩ ꯍꯥꯏꯕ
ꯑꯩ ꯑꯃꯨꯛꯀ ꯇꯧꯒꯦ ꯐꯣꯟ ꯅꯝꯕꯔ ꯇꯧꯔꯀꯥꯟꯗ ꯍ
ꯅꯦꯠꯋꯥꯛ ꯌꯥꯝ ꯅꯨꯡꯉꯥꯏꯇꯦ
ꯑꯩꯒꯤ
ꯌꯥꯔꯦ ꯌꯥꯔꯦ ꯔꯣꯕꯣꯠꯀꯤ ꯃꯈꯣꯟꯅꯤꯀꯣ
ꯅꯪꯪ ꯅꯪꯒꯤꯅꯦ ꯅꯪ ꯏꯅꯦ ꯅꯪꯒꯤꯅꯦ ꯑꯩꯒꯤꯗꯤ ꯍꯧꯖꯤꯛ ꯐꯥꯏꯚ ꯖꯤ ꯄ꯭ꯂꯥꯁ ꯂꯩꯔꯤ
ꯎꯝ
ꯑꯩ ꯍꯌꯦꯡ ꯀꯣꯕ ꯑꯩꯌꯦꯡꯍꯦꯛ
ꯍꯥꯥ
ꯎꯝ ꯍꯥꯏꯔꯣ ꯅꯪ ꯑꯩ ꯑꯌꯦꯡ ꯑꯌꯨꯛ ꯕꯣꯜ ꯌꯦꯡꯒꯅꯤ ꯔꯣꯅꯥꯜꯗꯣꯒꯤ ꯑꯑꯑ
ꯌꯦꯡꯉꯣ ꯌꯦꯡꯉꯣ ꯗꯦꯠ ꯋꯥꯟ ꯅꯨꯃꯤꯠꯇ ꯑꯩ ꯁꯤꯗ ꯐꯥꯔꯁ ꯆꯠꯀꯅꯤꯗꯅ ꯁꯤꯗ ꯂꯥꯛꯑꯅꯤꯗꯅ ꯑꯗꯨ ꯁꯦꯂꯔꯤ ꯂꯧꯔꯅꯤ ꯑ ꯑꯗꯨꯗꯒꯤ ꯕꯖꯥꯔꯗ ꯑꯩ ꯍꯜꯂꯛꯑꯅꯤ ꯑꯗꯨꯀꯥꯟꯗ ꯏꯕꯅꯤ ꯕꯖꯥꯔꯗ ꯊꯦꯡꯅꯔꯁꯦ ꯑꯗꯨꯗ ꯑꯩꯒꯤ ꯕꯖꯥꯔꯗ ꯀꯣꯢꯔꯛ ꯀ ꯉ ꯀꯣꯏꯔꯒ ꯏꯃꯥꯟꯅꯕꯤꯗ ꯀꯣꯜ ꯇꯧꯔꯅꯤ ꯑꯗꯨꯒ ꯍꯩꯅꯧ ꯂꯧꯕ ꯆꯠꯁꯤ ꯑꯗꯨ ꯍꯜꯂꯛꯑꯅꯤ ꯑꯣꯢ ꯑꯩ ꯍꯜꯂꯛꯑꯅꯤ ꯑꯣꯛ ꯆꯥꯔꯁꯦ ꯂꯣꯏꯔꯦ
ꯍꯩꯅꯧꯗꯣ ꯊꯦꯡꯉꯗꯤ ꯂꯧ ꯆꯠ ꯆꯠꯅꯤꯡꯗꯦ ꯃꯥ ꯊꯕꯛ ꯃꯇꯝ ꯃꯥꯗꯤ ꯉꯟ ꯉꯟꯅ ꯂꯣꯏꯔꯕ꯭ꯔꯥ
ꯍꯥꯥ
ꯉꯟꯅ ꯂꯣꯏꯕ꯭ꯔꯥꯕ
ꯃꯥ ꯉꯟꯅ ꯂꯣꯏꯒꯅꯤ
ꯄꯨꯡ ꯀꯌꯥꯗꯥ
ꯃꯥꯔꯤꯒꯨꯝꯕ
ꯑꯦ
ꯑ ꯃꯔꯤꯕꯨꯗꯤ ꯌꯥꯢꯑꯦ ꯍꯣꯏ
ꯎꯝ ꯑꯩ ꯗꯦꯠ ꯑꯦꯂꯚꯦꯟ ꯄꯨꯡ ꯏꯂꯚꯦꯟ ꯋꯥꯏꯗ ꯊꯣꯛꯈ꯭ꯔꯅꯦꯕ
ꯏꯂꯚꯦꯟ ꯏꯂꯚꯦꯟ ꯊꯥꯔꯇꯤꯒꯨꯝꯕꯗ ꯊꯣꯛꯑꯅꯤ ꯑꯗꯨꯒꯤ ꯎꯝ ꯇꯨꯋꯦꯜꯚ ꯊꯥꯔꯇꯤꯒꯨꯝꯕꯗ ꯑꯦꯕꯥꯅꯤ ꯊꯦꯡꯅꯔꯁꯦ ꯇꯨꯋꯦꯜꯐ ꯇꯨꯋꯦꯜꯐ ꯊꯥꯔꯇꯤꯗ ꯕꯖꯥꯔ ꯐꯖꯅ ꯀꯣꯏꯔꯁꯤ
ꯑ
ꯇꯨ ꯆꯥꯄꯣꯠꯁꯨ ꯈꯔ ꯂꯩꯒꯗꯕꯅꯦ
ꯑꯍꯥꯥ
ꯑꯆꯥꯄꯣꯠꯁꯨ ꯂꯩ
ꯅꯣꯏꯗꯤ ꯕꯖꯥꯔ ꯆꯠꯄꯗꯣ ꯅꯣꯏꯒꯤ ꯅꯣꯏꯒꯤ ꯅꯣꯏꯒꯤ ꯑꯄꯥꯝꯕꯗꯣ ꯇꯧ ꯇꯧ ꯇꯧꯔꯒ ꯑꯩ ꯑꯩ ꯆꯠꯄꯗꯨꯗꯤ ꯆꯥꯛ ꯂꯥꯝꯔꯒ ꯑꯗꯨꯝ ꯆꯠꯂꯦꯕ ꯀꯩ ꯀꯩ ꯂꯧꯗꯣꯏꯅꯣ ꯅꯪ ꯑꯗꯨ ꯅꯨꯃꯤꯠꯇꯣ
ꯗꯒꯤ ꯁꯦꯀꯦꯟ ꯍꯦꯟ ꯈꯣꯡꯒ꯭ꯔꯥꯎ ꯌꯦꯡꯅꯤꯡꯉꯦ ꯁ꯭ꯀꯔꯠ ꯌꯦꯡꯅꯤꯡꯉꯦ ꯁꯣꯛꯁ ꯂꯩꯇ꯭ꯔꯦ ꯁ꯭ꯂꯤꯞꯄꯔ ꯂꯩꯇ꯭ꯔꯦ
ꯑꯦ ꯅꯪ ꯔꯦꯟꯠ ꯄꯤꯔꯣꯏꯗ꯭ꯔꯣ
ꯅꯤ
ꯑꯣ ꯅꯪꯒꯤ ꯑ ꯍꯧꯖꯤꯛ ꯄꯩꯁꯥ ꯈꯔ ꯂꯦꯝꯃꯁꯨ ꯂꯩꯕꯒꯤꯅꯤꯗ
ꯍꯧꯖꯤꯛꯇꯤ ꯂꯩꯇ꯭ꯔꯦ ꯕꯦꯛ ꯁꯥꯕꯒꯤꯗꯣ ꯄꯤꯔꯗꯤ ꯍꯥꯏꯕꯅꯤꯗ
ꯕꯦꯛ ꯁꯥꯕ ꯍꯧꯖꯤꯛ ꯑꯥ ꯑꯅꯤ ꯑꯍꯨꯝꯗꯣ ꯅꯠꯇ꯭ꯔꯣ ꯕꯦꯛ ꯁꯥꯕꯁꯨꯅ
ꯎꯝ ꯋꯥꯟ ꯀꯦ ꯗ꯭ꯌꯨ ꯂꯩꯔꯤ ꯑꯗꯨꯒ ꯍꯧꯖꯤꯛꯀꯤꯁꯨ ꯋꯥꯟ ꯀꯦ ꯂꯧꯔꯅꯤ
ꯅꯪ ꯉꯁꯤꯒꯤ ꯑꯣꯏꯗꯣꯏꯔ
ꯉꯁꯤ ꯂꯣꯏꯔꯦꯍꯦ ꯍꯟꯆꯤꯛ
ꯑꯥ ꯍꯟꯆꯤꯛ ꯑꯗꯨꯗꯤ ꯗꯦꯠ ꯊꯥꯔꯇꯤꯗꯀꯣ ꯉꯁꯤ ꯗꯦꯠ ꯇ꯭ꯋꯦꯟꯇꯤ ꯁꯦꯚꯦꯟ
ꯊꯔꯇꯤꯗ ꯂꯣꯏꯔꯅꯤ
ꯌꯦꯛꯏ ꯍꯝꯍꯝ ꯍꯝ ꯬꯬꯬꯬ꯋꯥꯏ ꯑꯩ ꯐꯣꯟꯗꯣ ꯆꯥꯔꯖ ꯇꯧꯔꯤꯌꯦꯕ ꯑꯩ
ꯀꯩꯒꯤ ꯐꯣꯟ ꯐꯣꯟ ꯐꯣꯟꯗꯨꯗꯤ ꯆꯥꯔꯖ ꯇꯧꯕ꯭ꯔꯥ ꯅꯪꯒꯤ ꯐꯣꯟꯗꯣ ꯈꯥꯏꯅ ꯊꯥꯕ꯭ꯔꯣꯅꯦ ꯉꯔꯥꯡ ꯑꯩꯒꯤ ꯐ꯭ꯂꯣꯔꯗꯔ
ꯅꯠꯇ꯭ꯔꯗꯤ ꯀꯥꯏꯗ ꯅꯪ ꯀꯥꯎꯔꯕ
ꯐꯤ ꯐꯤ ꯐꯤꯒ ꯊꯝꯃꯤꯟꯅꯕ꯭ꯔꯕ
ꯅꯠꯇꯦ ꯐ꯭ꯂꯣꯔꯗ ꯔꯦꯛꯇ
ꯅꯪꯒꯤ ꯀꯔꯦꯛꯇꯔꯗꯣ ꯁꯨꯃꯥꯏꯅ ꯇꯧꯒꯗꯕꯅꯤ
ꯎꯝ ꯅꯪꯁꯨꯅꯤ
ꯑꯩꯁꯨ ꯅꯍꯥꯟ ꯑꯩ ꯃꯔꯥꯝ ꯂꯩꯕ ꯀꯥꯟꯗꯀꯣ
ꯎꯝ ꯑꯩꯁꯨꯅꯦ ꯌꯥꯝꯅ ꯍꯣꯠ ꯇꯦꯝꯄꯔ ꯁꯦ ꯇꯧꯒꯅꯤꯕ
ꯗꯣ ꯑꯩ ꯑꯩ ꯑꯩ ꯑꯩ ꯑꯥ ꯅꯪ ꯅꯪ ꯇꯧꯕꯗꯣ ꯑꯇꯣꯞꯄ ꯅꯨꯄꯥꯗꯗꯤ ꯅꯪ ꯇꯧꯔꯣꯏ
ꯑꯦ ꯇꯧꯕꯅꯦ ꯑꯩ
ꯑꯣ ꯈꯪꯉꯦ ꯈꯪꯉꯦ
ꯑꯣ ꯑꯇꯣ ꯑꯇꯣꯞꯄ ꯅꯨꯄꯥꯗ ꯃꯔꯝ ꯂꯩ ꯔꯗꯤ ꯇꯧꯅꯤ ꯃꯔꯝ ꯂꯩꯇ꯭ꯔꯗꯤ ꯀꯃꯥꯏꯅ
ꯅꯠꯇꯦ ꯃꯔꯝ ꯂꯩꯔꯁꯨ ꯅꯪ ꯑꯇꯣꯞꯄꯗꯗꯤ ꯇꯧꯔꯣꯏ ꯈꯪꯉꯤꯕ ꯑꯩ ꯅꯪꯒꯤꯗꯣ ꯑꯩ ꯑꯩꯉꯣꯟꯗꯗꯤ ꯑꯩ ꯇꯧꯅꯤꯡꯕ ꯇꯧꯔꯁꯨ ꯀꯥꯏꯗꯦ ꯅꯍꯩ ꯅꯪ ꯅꯪꯒꯤ ꯂꯩꯌꯦꯕ
ꯑꯇꯣꯞꯄꯗꯁꯨ ꯑꯩꯅ ꯅꯨꯡꯉꯥꯏꯇꯕꯒꯤ ꯇꯧꯔꯗꯤ ꯑꯩ ꯇꯧꯗꯣꯏꯅꯦ
ꯅꯣꯡꯃ ꯅꯪ ꯅꯪꯁꯨ ꯑꯩꯉꯣꯟꯗ ꯃꯤꯁ ꯇꯧꯅꯤ ꯅꯪ ꯑꯩꯁꯨ ꯅꯪꯑꯣꯟꯗ ꯃꯤꯁ ꯇꯧꯅꯤꯀꯣ
ꯍꯨꯝ ꯍꯨꯝ ꯍꯨꯝ
ꯁꯦꯕꯅꯦ ꯇꯣꯉꯥꯟ ꯉꯁꯨ ꯑꯁ ꯑꯩ ꯂꯩꯔ ꯀꯥꯟꯗ ꯑꯗꯨꯃꯥꯏꯅ ꯇꯧꯅꯤꯀꯣꯅ ꯈꯜꯉꯅꯤ ꯑꯩꯁꯨ ꯢꯁ ꯏꯕꯅꯤ ꯑꯍꯥꯟ ꯑꯉꯥꯡ ꯑꯣꯏꯔꯤꯉꯩꯗ ꯑꯗꯨꯃꯥꯏꯅ ꯇꯧ ꯇꯧꯕꯗꯣ ꯅꯤꯡꯁꯤꯡꯂꯛꯑꯦꯅ ꯑꯗꯨꯃꯥꯏꯅ ꯇꯧꯕꯅꯤ
ꯎꯝ
ꯑꯪ ꯑꯗꯨꯃꯥꯏꯅ ꯑꯗꯨꯃꯥꯏꯅ ꯈꯜꯂꯣꯅ ꯑꯩ ꯑꯩꯕꯨꯗꯤ ꯍꯩꯗꯦ ꯅꯪ ꯈꯟꯗ꯭ꯔꯗꯤ ꯅꯪ ꯃꯤ ꯅꯠꯇ꯭ꯔꯦ
ꯎꯝ
ꯑꯩꯅꯁꯨ ꯑꯗꯨꯃꯥꯏꯅ ꯈꯟꯕꯗꯤ ꯑꯩ ꯍꯨꯏ ꯇꯥꯔꯦ
ꯎꯝ
ꯑꯩ ꯀꯨꯠ ꯇꯧꯗꯣꯔꯤꯅꯤꯀꯣ ꯍꯧꯖꯤꯛ
ꯍꯥꯥ
ꯑꯣꯢꯔꯗꯤ ꯑꯃꯨꯛꯀ ꯇꯧꯗꯣꯢꯅꯦ ꯇꯥꯢꯛꯀꯤ
ꯀꯔꯤ
ꯐꯣꯟ
ꯐꯣꯟ
ꯑꯣ
ꯅꯣꯏ ꯁꯥꯏꯗꯨꯗꯤ ꯐꯥꯎꯅꯔꯛꯇ꯭ꯔꯤꯕ
ꯑꯩ ꯍꯥꯢꯗꯨꯗꯤ ꯑꯕꯅꯤ ꯇꯣꯛꯈ꯭ꯔꯦ ꯍꯥꯏ
ꯇꯣꯛꯅꯔꯦ
ꯅꯥꯍꯟ ꯑꯩ ꯍꯥꯢꯗꯔꯣ ꯅꯪꯉꯣꯟꯗ
ꯊꯖꯥꯗꯕ
ꯅꯪ ꯑꯩ ꯇꯦꯛꯁ ꯇꯧꯕ ꯐꯣꯟ ꯇꯧꯕ
ꯍꯥꯥ
ꯎꯕ꯭ꯔꯣꯅꯦ
ꯎꯗꯦ
ꯉꯔꯥꯡ ꯔꯣꯁꯗꯣ
ꯎꯝ
ꯉꯔꯥꯡ ꯅꯨꯡꯗꯥꯡ ꯏꯕꯅꯤ ꯅꯪꯒꯤ ꯗꯗꯒ ꯏꯕꯅꯤ ꯕꯣꯔꯣ ꯇꯥꯒꯗꯧꯔꯦ ꯏꯕꯥꯅꯤ ꯃꯊꯛꯇ ꯇꯣꯡ ꯑꯥ ꯐꯝꯃꯀꯥꯟꯗ ꯀꯣꯜ ꯇꯧꯁꯤꯅ ꯃꯤꯉꯣꯟꯗ ꯐꯣꯟ ꯇꯧꯔꯛꯑꯅꯤ
ꯔꯣꯁꯅ
ꯎꯝ ꯔꯣꯁꯅꯥ
ꯇꯧꯔꯛꯑꯦ
ꯎꯝ
ꯑꯗꯨꯒꯤ ꯋꯥꯔꯤꯗꯣ ꯁꯥꯕ꯭ꯔꯥ ꯍꯥꯏꯕ
ꯑꯗꯨꯒꯤ ꯋꯥꯔꯤꯗꯣ ꯁꯥꯕ꯭ꯔꯥ ꯍꯥꯏꯕ ꯍꯥꯏꯗꯤ ꯏꯕꯥꯅꯤꯒꯤ ꯋꯥꯔꯤ
ꯍꯥꯥ ꯀꯩ ꯍꯥꯏꯕ
ꯀꯔꯤ ꯋꯥꯔꯤ ꯁꯥ ꯁꯥꯗꯦꯕ ꯏꯕꯅꯤ ꯐꯣꯟꯕꯨꯗꯤ ꯇꯧꯔꯛꯑꯦ ꯃꯥꯅꯀꯣ
ꯀꯩꯅꯣ ꯅꯪꯅ ꯑꯗꯨꯒꯤ ꯋꯥꯔꯤꯗ ꯄꯜꯂꯤꯁꯤꯅ ꯍꯧꯖꯤꯛ ꯍꯧꯖꯤꯛ ꯁꯥꯔꯤꯁꯦ ꯅꯕꯥꯅꯤ ꯇꯣꯛꯅꯕꯒꯤ ꯋꯥꯔꯤꯅꯦ ꯀꯩꯒꯤ ꯔꯣꯁꯀꯤ ꯊꯣꯛꯄꯅꯣ ꯍꯥꯏꯕꯅꯤꯗ
ꯑꯣ ꯑꯩ ꯉꯔꯥꯡꯁꯨ ꯐꯣꯟ ꯇꯧꯗꯦꯕꯀꯣ ꯑꯩꯒꯤ ꯁꯥꯏꯗꯣ
ꯎꯝ
ꯇꯧꯗꯕ ꯇꯧꯗꯦꯕ ꯑꯗꯣ ꯅꯨꯡꯗꯥꯡ ꯑꯥ ꯄꯨ ꯄꯨꯡ ꯕ꯭ꯔꯣ ꯇꯥꯒꯗꯣꯔꯦꯗ ꯑꯗꯨꯁꯨ ꯇꯝꯗ ꯃꯥ ꯐꯣꯟ ꯇꯧꯔꯛꯑꯦ ꯍꯥꯏꯕꯅꯤꯗ ꯑꯍꯣ
ꯑꯣ ꯃꯥꯅꯥ ꯇꯧꯔꯛꯑꯦ ꯍꯥꯏꯕ
ꯑꯨꯝ
ꯑꯣ ꯔꯣꯁꯇꯤ ꯏꯃꯥꯟꯅꯕꯤꯒꯤ ꯃꯃꯤꯡꯅꯦ ꯑꯗꯨꯒꯤ ꯑꯩꯗꯣ
ꯑꯗꯨꯅꯦ ꯑꯩ ꯑꯩ ꯔꯣꯁꯅꯦ ꯅꯪꯒꯤ ꯏꯃꯥꯟꯅꯕꯤꯗꯣ
ꯎꯝ
ꯁꯤꯒꯤ ꯀꯣꯜꯁꯦ
ꯅꯕꯥꯟꯅꯤ ꯇꯧꯔꯤꯀꯥꯟꯗ ꯀꯣꯜ ꯇꯧꯔꯛꯑꯦ ꯍꯥꯏꯕ ꯅꯣꯏꯒꯤ ꯁꯥꯏ
ꯑꯩ ꯇꯧꯔꯛ ꯑꯩ ꯐꯣꯟ ꯇꯧꯗꯦ ꯗꯨꯒ ꯂꯩꯔ ꯂꯩꯕꯅꯦꯕ ꯑꯩꯗꯤ ꯑꯥ ꯆꯦꯛꯁꯨ ꯇꯧꯗ꯭ꯔꯦꯗꯅꯀꯣ ꯑꯩ ꯑꯩꯗꯣ ꯗꯨꯝ ꯂꯩꯔꯤꯀꯥꯟꯗ ꯃꯥ ꯔꯣꯁ ꯐꯣꯟ ꯇꯧꯔꯛꯑꯦ ꯍꯥꯏꯕꯅꯤ ꯉꯔꯥꯡ ꯅꯨꯡꯗꯥꯡ
ꯏꯃꯥꯟꯅꯕꯤ ꯇꯧꯔꯛꯑꯦ ꯍꯥꯏꯕ ꯅꯪꯉꯣꯟꯗ
ꯑꯣ
ꯗꯨꯅꯦꯕ ꯏꯃꯥ ꯏꯃꯥꯟꯅꯕꯤ ꯇꯧꯔꯛꯄꯗꯣ ꯍꯧꯖꯤꯛ ꯄꯟꯂꯤꯁꯦ ꯀꯩꯒꯤꯅꯣ ꯍꯥꯏꯕ ꯅꯣꯏ ꯁꯥꯏꯒꯤ ꯋꯥꯔꯤ ꯁꯥꯔꯤꯀꯥꯟꯁꯤꯗ ꯅꯣꯏ ꯁꯥꯏ ꯇꯧꯔꯛꯄ꯭ꯔꯥ ꯔꯁꯨ ꯇꯧꯔꯛꯑꯦ ꯔꯣꯁ ꯇꯧꯔꯛꯑꯦ ꯑꯃꯨꯛꯀ ꯍꯥ
ꯃꯥꯁꯨ ꯁꯨꯃꯥꯏꯅ ꯏꯕꯥꯅꯤ ꯍꯧꯖꯤꯛ ꯇꯧꯕꯒꯨꯝꯅ ꯇꯧꯁꯦꯅ ꯀꯣꯜ ꯇꯧꯔꯛꯂꯦ ꯍꯥꯏ ꯍꯥꯏꯕꯅꯤꯗ
ꯑꯣ ꯑꯗꯨ ꯀꯩꯒꯤꯅꯣ ꯍꯧꯖꯤꯛ ꯄꯥꯜꯂꯤ ꯁꯦ ꯍꯥꯏꯕ ꯋꯥꯔꯤꯗꯣ ꯌꯥꯝꯅ ꯇꯣꯉꯥꯟꯅ ꯆꯠꯈ꯭ꯔꯦ ꯍꯥꯏꯕ ꯅꯣꯏ ꯁꯥꯏꯒꯤ ꯋꯥꯔꯤ ꯐꯣꯟ ꯁꯥ
ꯈꯣꯏ ꯁꯥꯏꯗꯤ ꯁꯥꯔ
ꯇꯥꯗꯦ ꯅꯪꯒꯤ
ꯑꯈꯣꯏꯒꯤ ꯁꯥꯏꯒꯤ ꯋꯥꯔꯤꯗꯤ ꯇꯣꯛꯈ꯭ꯔꯣꯕ
ꯑꯣ ꯑꯗꯨꯃꯥꯏꯅ ꯍꯥꯏꯌꯣ ꯋꯥ ꯅꯣꯏ ꯁꯥꯏꯒꯤ ꯋꯥꯔꯤ ꯇꯧꯔꯤꯀꯥꯟꯁꯤꯗ ꯉꯔꯥꯡ ꯊꯦꯡꯀꯥꯟꯗ ꯀꯣꯜ ꯇꯧꯔꯛ ꯑꯦ ꯔꯣꯁ ꯀꯩꯒꯤ ꯅꯣ ꯅꯪ
ꯀꯩꯒꯤꯅꯣ ꯅꯪ ꯅꯪ ꯄꯩꯁꯥ ꯊꯔꯛꯇꯦ ꯍ꯭ꯔ ꯆꯥꯅꯤꯉꯥꯏ
ꯎꯝ ꯎꯝ ꯀꯩꯒꯤ ꯅꯣꯏ ꯁꯥꯏꯗꯥ ꯍꯪꯉꯣ
ꯅꯪ ꯅꯪ ꯁꯨ ꯅꯣꯏ ꯁꯥꯏꯗ ꯍꯪꯉꯣ ꯅꯣꯏ ꯁꯥꯏ ꯄꯩꯁꯥ ꯌꯥꯝ ꯄꯤꯌꯦꯀꯣ ꯑꯩꯒꯤꯗꯤ ꯂꯨꯄꯥ ꯇ꯭ꯔꯥ ꯂꯧꯔꯁꯨ ꯕꯥꯀꯤꯅꯤ ꯍꯥꯏꯀꯣ ꯅꯪꯗꯤ
ꯀꯔꯤ ꯃꯥꯅ ꯄꯤꯕꯅꯦ ꯑꯩꯅ ꯄꯤꯕ ꯅꯠꯇꯦ ꯃꯉꯣꯟꯗ
ꯐꯥꯒꯤ ꯅꯠꯇꯦꯀꯣ
ꯅꯪꯗꯤ ꯂꯨꯄꯥ ꯇ꯭ꯔꯥ ꯑꯩꯉꯣꯟꯗꯥ
ꯄꯤꯌꯦ ꯄꯤꯌꯦ ꯄꯤꯌꯦ ꯑꯩꯁꯨ ꯅꯪ ꯅꯉꯣꯟꯗ ꯆꯄꯣꯠ ꯆꯥꯔꯣꯅ ꯄꯤꯌꯦ ꯆꯤꯟ ꯊꯤꯒꯅꯨ
ꯍꯧꯖꯤꯛꯁꯨ ꯄꯤꯌꯨ
ꯄꯤꯟ ꯄꯩꯁꯥ ꯀꯌꯥꯝ ꯄꯥꯝꯃꯤ
ꯂꯥꯥꯛ ꯇꯔꯦꯠ ꯇꯔꯦꯠ ꯅꯤꯄꯥꯜ ꯃꯥꯄꯟ ꯇꯔꯥ
ꯇꯔꯥ ꯄꯥꯝꯃꯦ ꯑꯩ ꯊꯥꯔꯛꯀꯦ ꯍꯨꯖꯤꯛ
ꯎꯝ
ꯇꯨ ꯑꯩ ꯇꯔꯥ ꯄꯤꯔꯗꯤ ꯅꯪ ꯆꯥꯝꯃ ꯄꯤꯗꯣꯏꯅꯦꯀꯣ
ꯅꯪ ꯅꯪꯒꯤ ꯀꯨꯁꯤꯅꯦ ꯁꯤ ꯑꯩꯅ ꯌꯥꯡꯈꯩꯒꯨꯝꯕ ꯂꯧꯔꯥꯗꯤ ꯆꯥꯝꯃ ꯃꯨꯛꯀ ꯄꯤꯒꯗꯕꯅꯤꯀꯣ ꯑꯗꯨꯝ ꯇꯧꯕꯗꯣ ꯅꯪꯗꯤ ꯑꯩꯉꯣꯟꯗꯗꯤ ꯃꯤ ꯑꯇꯣꯞꯄ ꯄꯤ ꯄꯤꯔꯁꯨ ꯌꯥꯕ ꯍꯍꯥ ꯍꯍꯥ ꯋꯥꯏ ꯋꯥꯏ ꯑꯩꯗꯤ ꯑꯩꯁꯦ ꯏꯕꯅꯤ ꯇꯤꯟꯅꯕꯁꯨ ꯋꯥꯏ
ꯑꯦ ꯑꯦ ꯀꯩ ꯀꯤ
ꯁꯤ ꯀꯥꯔꯤꯅꯣꯅꯦ ꯑꯁ
ꯑꯇꯩ ꯃꯩꯇꯩꯂꯣꯟ ꯉꯥ ꯅꯈꯣꯏ ꯈꯨꯟꯒꯤ ꯅꯥ ꯅꯥ ꯑꯩꯉꯣꯟꯗꯥ ꯂꯛꯅꯔꯦ